ꯍꯜꯂꯣ ꯂꯥꯏꯔꯤꯛ ꯇꯥꯕꯔꯣ
ꯁꯋꯥ꯭ꯏꯗ ꯑꯗꯨꯝ ꯂꯩꯔꯤꯅꯤ ꯌꯦꯟꯇ
ꯆꯨꯂꯤꯌꯥ ꯑꯩꯗꯤ ꯌꯥꯗꯕꯗꯣ ꯑꯩ ꯏꯔꯐꯣꯟ ꯑꯦꯔꯄꯤꯁ ꯍꯥꯞꯄ ꯃꯥꯜꯂꯦ
ꯑ ꯑꯦꯌꯥꯔ ꯄꯤꯁ ꯍꯥꯠꯄꯁꯨ ꯌꯥꯗꯕ꯭ꯔꯣ
ꯑꯥ
ꯑꯁ ꯑꯝꯇ ꯌꯥꯗꯦ ꯅꯪ ꯉꯁꯥꯏ ꯀꯣꯜꯁꯤꯟꯅꯕꯁꯨ
ꯑ ꯍꯥꯏꯗꯤ ꯑꯦꯔꯄꯤꯁ ꯉꯥꯛꯇ ꯍꯥꯞꯄ ꯌꯥꯅꯦꯕ
ꯍꯩꯃ
ꯑꯩ ꯍꯧꯖꯤꯛꯅꯍꯥꯎꯔꯅꯤ ꯑꯃꯨꯛꯀ
ꯀꯩꯅꯣ ꯑꯩꯗꯤ ꯅ ꯉꯁꯥꯏ ꯑꯩ ꯉꯁꯥꯏꯒꯤꯪ ꯆꯪ ꯄꯨꯔꯥ ꯌꯥꯝ ꯍꯪꯅꯤꯡꯕꯅꯦ ꯅꯪ ꯆꯠ ꯍ ꯐ ꯃꯅꯒꯅ
ꯨꯒꯤ ꯍ ꯍꯧꯖꯩꯅ ꯍꯥꯎꯗꯃꯨꯀ ꯑꯩꯒ ꯃꯤꯒꯣ
ꯍꯃ
ꯇꯟꯅ ꯁꯤꯔꯕꯅꯤ ꯂꯣꯏ ꯇꯧꯔꯅꯦ ꯑꯃꯨꯛꯀ
ꯊꯥꯔꯇꯤ ꯖꯨꯂꯥꯏꯐ ꯈꯛꯇꯅꯦ ꯍꯥꯏꯌꯦ
ꯁꯨ ꯀꯣꯜꯗꯕꯥꯎꯔꯣ ꯍꯥꯥ
ꯊꯔꯇꯤ ꯖꯂꯥꯏꯕꯨ ꯈ ꯇꯅꯤ ꯍꯥꯏꯌꯦ
ꯀꯔꯤꯍꯦꯕ ꯑ ꯑ ꯊꯥꯃꯗꯤ ꯌꯥꯗꯤ ꯌꯥꯏꯗ ꯁꯥꯎꯅꯤꯡꯕꯗꯣ ꯆꯥꯗ꯭ꯔꯔꯤꯗ ꯍꯥꯟꯅꯕꯣꯛꯅ ꯌꯦꯡꯉꯅꯤ ꯇꯥꯎꯅꯅꯦ ꯅꯣꯏꯣꯏꯇ
ꯆꯥꯟꯗꯕꯤ
ꯎ ꯊꯩꯌꯦꯒꯦꯅꯥ
ꯎꯝ ꯆꯥꯅꯤꯡꯗ꯭ꯔꯦꯅ ꯂꯩꯔꯕ
ꯇꯟꯖꯥꯥꯡ ꯁꯥꯒꯔ
ꯈꯪꯗꯦ ꯑ ꯉꯁꯥꯏ ꯀꯥꯡꯉꯧ ꯉꯧꯋꯦ ꯑꯥꯂꯨ ꯀꯥꯡꯉꯧ ꯉꯧꯋꯦ
ꯑꯣ
ꯂꯣꯏ ꯆꯥꯔꯦ ꯍꯥꯏꯔꯣ ꯆꯥꯗ꯭ꯔꯦ ꯍꯥꯏꯔꯣ ꯈꯥꯟꯅꯣ
ꯆꯥꯗꯔꯤ ꯌꯦꯗ
ꯎꯝ
ꯈꯔ ꯋꯥꯠ
ꯣ ꯊꯨꯝ ꯀꯌꯥ ꯅ ꯁꯨꯝ ꯑꯃ ꯊ ꯍꯨꯝ ꯀꯌꯥ
ꯑ ꯁꯤꯔꯤ ꯑ ꯄꯥꯎꯅ ꯊꯣꯡꯉꯦꯗ ꯑꯩꯗꯣ ꯈ꯭ꯔꯔ ꯍꯛꯁꯥꯡ ꯅꯪꯉꯥꯏꯗ꯭ꯔꯤ ꯄ
ꯍꯦꯟꯖꯤꯟꯕ꯭ꯔꯣ
ꯍꯧꯖꯤꯛꯇꯤ ꯍꯤꯗꯥꯛ ꯆꯥꯔꯒꯤ ꯐꯥꯔꯦ ꯉꯁꯥꯏꯗꯤ ꯌꯥꯗ꯭ꯔꯦ
ꯎ ꯎ ꯊꯤꯜꯅ ꯍꯈꯤꯖꯅꯤꯔ
ꯎꯝ ꯑ ꯁꯤꯗꯅꯤ ꯣꯜ ꯌꯦꯡ ꯐꯔꯣ
ꯈꯪꯗꯦ ꯑꯩꯁꯦ ꯃꯊꯥ ꯌꯥꯝ ꯁꯥꯔꯒ ꯂꯩꯔꯣ ꯑꯗꯨꯒꯤ ꯑꯩ ꯕꯣꯜꯂꯤꯡꯁꯨ ꯌꯦꯡꯉꯣꯏꯁꯨ ꯈꯪꯗꯦ
ꯀꯔꯤ ꯃꯊꯥ ꯆꯥꯕ ꯍꯌꯦꯡꯖꯥꯝꯒꯤ
ꯎꯝ ꯑꯗꯨꯒꯕꯨ ꯑꯩꯅ ꯌꯦꯡꯉꯁꯨ ꯀꯛꯑꯗꯤꯕꯃꯗꯣ ꯎ
ꯍꯥꯡ ꯇꯔꯤ ꯑꯗꯨꯅꯣꯏ ꯏꯔꯅꯤꯦꯜꯗ ꯉ ꯁꯤꯗꯤ ꯀꯥꯅꯤ ꯍꯥꯏꯏ ꯃꯥꯜꯂꯦꯗ
ꯈꯪꯗ꯭ꯔꯔꯤꯗꯅꯣ ꯅ ꯑꯗꯨꯣ
ꯍ ꯆꯂꯤ ꯍꯥꯎ
ꯗ
ꯀꯔꯤ ꯍꯥꯏꯕ ꯄꯥꯎ
ꯁꯁꯥ
ꯍ
ꯅꯪꯁꯨꯀꯣꯜ ꯇꯕꯥꯎꯔꯣ
ꯍꯗ ꯑꯩ ꯍꯌꯦꯡ ꯇꯧꯔꯒ ꯍꯌꯦꯡ ꯄꯨꯔꯥ ꯇꯧꯔꯒꯁꯖꯦꯅ ꯇꯧꯗ꯭ꯔꯤꯌꯦꯦ
ꯁꯦꯝꯒ꯭ꯔꯣꯗꯒ ꯇꯥꯎ
ꯎ ꯊ ꯑꯗꯨ ꯈꯥꯟ ꯑꯦ ꯑꯦ ꯌꯥꯔꯦ ꯌꯥꯔꯦ ꯍꯣꯔꯦꯟ ꯁ ꯁꯣꯣꯔꯦꯟ ꯇꯧꯑꯒꯦ ꯑꯦꯝ ꯍꯥꯏꯔ
ꯁꯤꯒꯤ ꯋꯥꯗꯗꯤ ꯍꯥꯏꯕ ꯌꯥꯗꯦ
ꯎꯝ
ꯃꯣꯏꯒꯤꯗꯨꯗꯤ
ꯅꯣꯏꯁꯦ ꯍꯗꯤꯒ ꯇꯧꯔꯤꯕ꯭ꯔꯣ ꯍꯧꯖꯤꯛꯀꯥꯟ
ꯀꯔꯤꯌꯦ ꯄ
ꯅꯣꯏ ꯆꯦ ꯑꯗꯨꯗ ꯂꯩꯕ ꯃꯣꯏꯗꯤ ꯀꯩꯗꯧꯔꯒꯦ ꯍꯧꯖꯤꯛꯀꯥꯟ ꯍꯥꯏꯕ ꯑꯗꯨꯝ ꯂꯩꯕ꯭ꯔꯣ ꯔꯨꯝꯗ
ꯊꯕꯛ ꯇꯧꯔꯒ ꯂꯩꯌꯦꯗ ꯃꯥꯗꯤ
ꯎꯝ ꯎꯝ
ꯍꯧꯖꯤꯛꯁꯨ ꯊꯕꯛ ꯇꯧꯔ ꯂꯩꯅꯤ
ꯎꯝ
ꯊꯕꯛ ꯉꯥꯛꯇ ꯇꯧꯔꯒ ꯂꯩ ꯂꯩꯃꯗꯤ ꯏꯕꯥꯅꯤꯅ ꯚꯣꯜ ꯌꯦꯡꯗꯣꯏꯔꯕꯤ
ꯍꯅꯥꯒ
ꯑꯄꯥꯥꯎ
ꯅꯣꯏ ꯋꯥꯅꯤꯁ ꯀꯩꯗꯤ ꯌꯦꯡꯗꯣꯏꯅꯣ
ꯅꯅꯦꯦꯜꯗꯣꯁ ꯍꯤꯒꯔ ꯍꯡꯔ ꯌꯦꯡꯗꯣꯅꯤꯡꯁꯤ
ꯀꯩꯗ ꯌꯦꯡꯗꯣꯏꯅꯣ ꯐꯣꯟꯗ ꯌꯦꯡꯗꯣꯏꯔꯣ
ꯇꯕꯂꯗ ꯌꯦꯡꯉ ꯌꯦꯡ
ꯑ ꯐꯥꯏꯗ
ꯍꯪꯕꯤꯗ ꯍꯟꯗꯅꯦꯍꯦ ꯅꯪ ꯃꯥꯥꯏ ꯃꯥꯅꯦꯗ ꯇꯣ꯭ꯔꯒ ꯍꯗꯤꯅ ꯑꯩꯗꯤ ꯇꯨꯝ꯭ꯔꯥ ꯌꯦꯡꯕꯅꯤ ꯍꯦꯟꯅ ꯅꯨꯡꯉꯥꯏꯗ
ꯑꯁ ꯑꯩ ꯅꯨꯡꯉꯥꯏꯇꯦ ꯇꯃꯦ
ꯎꯝ ꯅꯨꯡꯉꯑ
ꯁꯤ ꯀꯃꯥꯏꯅ ꯇꯧꯗꯣꯏꯅꯣ ꯈꯪꯦ
ꯑꯪ ꯀ ꯇꯥ
ꯂꯁ ꯍꯥꯏꯒ꯭ꯔꯤꯦ ꯌꯥꯎꯣ ꯌꯣ ꯗ
ꯇꯣꯂꯤꯌꯦꯒ ꯅ ꯑꯗꯨꯣ
ꯑꯩ ꯌꯦꯡꯉꯔꯣꯏ ꯑꯩ ꯌꯥꯝ ꯆꯥꯛꯑꯦꯕ ꯑꯩꯅ ꯌꯦꯡꯕꯗꯤ ꯌꯥꯗꯦ ꯍꯣꯔꯦꯟ ꯀꯥꯔꯦ ꯀꯥꯗ꯭ꯔꯦ ꯍꯥꯏꯔ ꯀꯥꯟꯗ ꯌꯦꯡꯉꯅꯤ ꯍꯥꯏꯂꯥꯏꯠ ꯌꯦꯡꯕ ꯩꯅꯣ ꯇꯧꯔ ꯈꯪꯗꯦꯗ ꯌꯦꯡꯅꯤꯡꯉꯗꯤ ꯌꯦꯡꯈꯤꯅꯤ ꯦꯇꯥꯔꯦ ꯃ ꯇꯉ ꯀꯉꯥꯅꯤ
ꯇꯥꯎ ꯑꯣꯟ ꯇꯕ ꯑꯣꯏꯔꯣ ꯌꯥꯔꯦ ꯅꯣꯏ ꯀꯗꯥꯏꯗꯒꯤ ꯌꯦꯡꯕ꯭ꯔꯣ ꯋꯥꯆꯦꯞꯀꯤ ꯂꯤꯡꯗꯒꯤ ꯌꯦꯡꯕ꯭ꯔꯣ
ꯑ ꯌꯦꯗꯦ ꯀꯩꯅꯨ ꯀ꯭ꯔꯤꯁꯤꯠ ꯇꯤꯚꯤ ꯍꯥꯏꯕ꯭ꯔꯥ ꯀꯩꯅꯣꯝ ꯍꯥꯏꯌꯦ ꯈꯪꯕ꯭ꯔꯥ
ꯁꯨꯀꯔꯤꯦꯕ
ꯑꯃ ꯂꯩꯌꯦ ꯀꯔꯤꯅꯣ ꯑꯦꯞꯁ ꯑꯃ ꯂꯩꯌꯦ ꯀ꯭ꯔꯤꯞꯁꯤ ꯀ ꯍꯕꯅꯣ ꯍꯥꯏꯥꯏ
ꯑꯣ ꯑꯣ ꯑꯣ ꯑ ꯍꯥꯏꯔꯤꯕꯗꯤ ꯆꯥꯇ꯭ꯔꯦꯗꯨ
ꯅꯪ ꯀꯩꯗ ꯌꯦꯡꯒꯦ ꯋꯥꯆꯠ ꯂꯤꯡꯒꯦ
ꯋꯥꯆꯦꯞꯀꯤ ꯂꯤꯡꯗ ꯌꯦꯡꯉꯦ ꯑꯗꯨꯒ ꯖꯤ ꯐꯥꯏꯚꯇꯁꯨ ꯇꯦꯕ꯭ꯂꯦꯠꯇ ꯑꯣꯏꯅ ꯖꯤꯈꯥꯏ ꯇꯕꯅꯦ
ꯁ ꯊꯤꯔ ꯊꯔꯁꯨꯏ ꯌꯥꯕ꯭ꯔꯣ
ꯁꯥ ꯃꯤ
ꯎꯝ ꯀꯌꯥ ꯊꯀꯦ
ꯑꯄꯥꯎꯅ ꯅꯍꯥꯟ ꯁꯣꯏꯗꯅ ꯎ ꯃꯣꯏꯒꯤꯗ ꯇꯁꯀꯥꯏꯒꯤꯅꯤꯅ ꯁꯍꯤꯗ
ꯀꯌꯥꯅꯤ ꯊꯣ
ꯃꯥꯒꯤꯗꯤ ꯑꯦꯀꯥꯎꯟ ꯂꯩꯕꯅꯦꯕ ꯃꯣꯏ ꯀ ꯔ ꯍꯣꯏ ꯍꯣꯏ ꯅꯍꯥꯟꯗꯣ ꯇ꯭ꯔꯦꯟ ꯂꯩ ꯇ꯭ꯔꯦꯟ ꯂꯩ ꯈꯥꯏꯗꯣꯛꯑꯒ ꯇꯁ ꯀꯥꯏꯒꯅꯤꯅ ꯁꯣꯏꯗꯅꯀꯦ ꯈꯟꯗ꯭ꯔꯦꯗꯤ
ꯏꯃ ꯑꯣ ꯍ ꯏꯃ ꯏꯉ ꯃꯔꯔ
ꯕꯨꯒꯤ ꯇ꯭ꯂ ꯍꯥꯄ꯭ꯔ ꯌꯦꯦꯅꯦ ꯂꯩꯅꯦ
ꯍ
ꯏꯆꯦꯗ ꯍꯥꯏꯗꯣꯛꯑꯀꯗꯣ ꯁꯤꯔꯅꯤꯅ
ꯁꯣ ꯎꯝ
ꯏꯕꯥꯅꯤ ꯂꯣꯠꯂꯒ ꯌꯦꯡ ꯌꯦꯡꯕꯅꯤ ꯍꯩꯗꯣꯛꯇꯕꯤ ꯗꯤ ꯈꯔꯔꯤꯖꯣ ꯉꯣꯕ ꯍꯥꯡꯅꯦꯕꯕꯣ ꯑ ꯇꯁ ꯀꯥꯏꯒꯤꯅꯦꯅꯁꯨ ꯍꯣꯏ ꯑꯗꯨꯁꯨ ꯃꯤ ꯑꯃꯈꯛꯇ ꯄꯥꯏꯕ ꯌꯥꯕ ꯃꯥꯒꯤꯗꯣ ꯃꯤ ꯑꯇꯣꯞꯄꯒꯤꯁꯤ ꯁ꯭ꯋꯥꯏꯗꯨꯗꯤ ꯃꯤ ꯑꯍꯨꯝ ꯑꯍꯨꯝ ꯄꯥꯏꯕ ꯌꯥꯏꯅ ꯑꯗꯣ ꯍꯧꯖꯤꯛꯀꯥꯟꯗꯤ ꯃꯤ ꯑꯃ ꯑꯃ ꯍꯥꯏꯇ ꯌꯥꯗ꯭ꯔꯦ ꯎꯝ ꯃꯅꯦ ꯀ
ꯍ
ꯑꯩꯗꯤ ꯈꯤꯇꯪ ꯈꯤꯇꯪ ꯀꯥꯞꯄ꯭ꯔꯥ ꯍꯥꯏꯔꯒ ꯈꯨ ꯌꯥꯝꯅꯤ ꯌꯥꯃꯤꯍꯦ
ꯎꯝ ꯉꯗ ꯍꯛꯆꯥꯡ ꯅꯨꯡꯉꯥꯏꯇꯕꯒꯤ ꯃꯥꯅ ꯍꯦꯟꯖꯥꯡ ꯂꯣꯏꯅꯃꯛ ꯈꯋꯥ ꯍꯥꯏꯅꯏ ꯅꯨꯡꯇꯤ ꯊꯣꯡꯅꯤ ꯊꯣꯡꯅꯤꯗꯨ ꯑꯣꯏꯔꯁꯨ ꯃꯣꯏ ꯐꯥꯃꯥꯟ ꯅꯕ ꯀ ꯊꯣꯏ ꯊꯣꯡꯉ ꯃꯥꯅꯦꯦ
ꯑꯦ ꯀꯩ ꯍꯥꯏꯅꯤ ꯀꯃꯥꯏꯅ
ꯑꯩꯈꯣꯏꯗꯤ ꯁꯧꯔꯤ ꯃꯔꯨꯒ ꯇꯃꯦꯡꯂꯣꯡꯒꯤ ꯏꯁꯇꯥꯥꯏꯜꯗ ꯊꯣꯡꯕꯤꯌꯨ ꯍꯥꯏꯕꯤ ꯊꯣꯡꯕꯤꯌꯦ ꯃꯥꯅ ꯈꯨꯍ ꯍꯥꯎꯗꯤ ꯁꯧꯒ꯭ꯔꯤ ꯃꯂꯨꯒ ꯍꯥꯞꯄꯗꯣ
ꯏꯝ ꯑ ꯀꯩꯅꯣ ꯑꯗꯨꯝ ꯆꯝꯐꯨꯠ ꯑꯣꯏꯅ
ꯎꯝ ꯍꯥꯟꯅ ꯐꯨꯠꯇꯣꯛꯑꯅ ꯑꯗꯨꯒ ꯍꯦꯟꯖꯥꯡꯗꯣ ꯆꯤꯂꯤ ꯒ꯭ꯔꯤꯟ ꯆꯤꯂꯤ ꯑꯃ ꯑꯁꯥꯡꯕꯗꯣ ꯇꯨ ꯇ ꯍꯥꯞꯄꯒ ꯇꯨ ꯊꯨꯝ ꯍꯥꯞꯄ꯭ꯔ ꯍꯥꯏꯌꯦ ꯂꯣꯏꯔꯦ ꯑꯣꯠꯇꯤꯒꯨꯝꯕꯁꯨ ꯌꯥꯝ ꯆꯥꯈ꯭ꯔꯦ ꯎꯁꯣꯏꯒꯤ
ꯏꯁ ꯇꯥꯛ ꯍꯕꯅ
ꯑ ꯑꯅꯤꯔꯛ ꯆꯥꯈ꯭ꯔꯦ
ꯃꯥ ꯆꯠꯅꯤꯡ ꯌꯥꯝ ꯅꯧ ꯁꯣꯏꯦ ꯌꯥ
ꯁꯣꯏꯕꯨꯝ ꯉꯥꯛꯇ ꯑ ꯎꯁꯣꯏ ꯈꯥꯛꯛꯇ ꯆꯥꯅ ꯂꯩꯕꯅꯤ ꯑꯩꯗꯤ ꯑꯣꯇꯤꯒꯤ ꯃꯇꯇꯔꯒꯨꯝꯕꯗꯗꯤ ꯆꯥꯅꯤꯡꯗꯦꯕ ꯎꯁꯣꯏ ꯈꯛꯇ ꯑꯋꯦ
ꯍꯧꯖꯤꯛ ꯈꯛꯇ ꯑꯃꯗ ꯌꯥꯎꯗꯕꯤꯗ
ꯎꯝ ꯌꯥꯎꯋꯦ ꯑꯗꯨ ꯑꯩꯗꯤ ꯎꯁꯣꯏ ꯈꯛꯇ ꯈꯨꯜꯂ ꯆꯥꯏꯕ
ꯎꯝ
ꯍꯥꯎꯗꯤ ꯍꯥꯎꯦ ꯍꯁꯤꯗꯂꯒ ꯑꯁ ꯊꯥꯔꯣꯏꯗꯗꯤ ꯄꯥꯝꯃꯣꯏ ꯑꯗꯨ ꯊꯔꯣꯏꯅ ꯄꯝꯃꯨ ꯄꯥꯝꯃꯨ ꯈꯔ ꯆꯥꯗ꯭ꯔꯦ ꯑꯣꯟꯅꯤꯡꯂꯦꯕ ꯌꯥꯝꯅ
ꯑꯁ ꯁꯤꯂꯥꯔꯤ ꯆꯠꯅꯤꯡꯉꯤ ꯍꯥꯏꯗꯣꯏ ꯅꯪꯅ
ꯎꯝ ꯏꯔꯣꯟꯕꯒ ꯁꯦꯝꯕ꯭ꯔꯒꯀꯣ ꯉꯁꯤ ꯑꯁ ꯄꯥꯝꯅꯤ ꯄꯥꯝꯅꯤꯡꯉꯨꯕꯅꯦ ꯌꯥꯝꯅ
ꯅꯪ ꯉꯝꯗꯕꯒꯤꯔ
ꯎꯝ ꯍ ꯊꯔꯣꯏꯒꯨꯝꯕ ꯒꯨꯝꯕ ꯨ ꯆꯥꯔꯒ ꯌꯥꯝ ꯆꯥꯅꯥꯗꯣ ꯃꯤ ꯂꯩ ꯂꯩꯌꯦꯅ
ꯂꯩꯌꯦ ꯂꯩꯌꯦ ꯊꯝ ꯌꯥꯔꯝ
ꯑꯗꯨ ꯑꯩꯗꯣ ꯉꯁꯤꯗ ꯆꯥꯅꯥ ꯑꯊ ꯃꯥꯦ ꯄꯏ
ꯎꯝ ꯎꯝ
ꯑꯌꯨꯛꯇꯗꯤ ꯁꯨꯃꯥꯏꯅ ꯇꯧꯗ ꯑꯌꯨꯛ ꯈꯔꯥꯁꯦ ꯅꯥꯅꯤꯡ ꯂꯥꯏꯔꯦꯕꯕꯥ ꯑ ꯉꯔꯥꯡꯗꯒꯤ ꯚꯣꯜ ꯌꯦꯡꯂꯒ ꯑꯥꯔꯖꯦꯟꯇꯤꯅꯥ ꯍ ꯕꯣꯣꯡ ꯉ ꯅꯍꯥꯟ ꯔ꯭ꯔꯨꯝꯝ ꯗ ꯑꯣꯟꯅꯤꯡꯈꯒ ꯇꯥꯛꯑꯣꯏ ꯍꯥꯏꯕ ꯖꯥꯠꯦ ꯣ ꯇꯥꯎꯕ ꯍꯧꯔꯦꯕ ꯑꯗꯨꯒꯤ ꯉꯟꯇꯥ ꯇꯨꯝꯊꯣꯛꯈ꯭ꯔꯒꯦꯅ ꯑꯗꯨꯒ ꯑꯌꯨꯛꯇꯁꯦ ꯈꯔ ꯋꯥꯕ ꯍꯧꯔꯦꯕ ꯆꯥꯛ ꯊꯣꯡꯉꯒ ꯇꯒ ꯈꯔ ꯂꯥꯏ ꯍꯥꯏꯔꯒ ꯏꯕꯥꯅꯤ ꯑꯃꯨꯛꯀꯥꯕ ꯁꯤ ꯄꯩꯁꯥꯒꯤꯦ ꯇꯣꯀꯣ ꯋꯥꯔꯤꯁ ꯅꯥꯔꯦꯅ ꯋꯥꯔꯤ ꯁꯅꯔ ꯂꯣꯏꯔꯒ
ꯕ
ꯎꯝ ꯆꯥꯡ ꯔꯦ ꯇꯣꯝꯗ ꯁꯤꯗ ꯑꯣꯏꯗꯕ ꯋꯥ ꯈꯔ ꯉꯥꯡꯈꯤꯒꯦꯅ
ꯎ
ꯂꯣ ꯀꯅꯣ ꯎꯝ
ꯎꯝ ꯆꯏꯅꯥ ꯄꯁꯣ ꯍꯥꯏ ꯇꯧꯈ꯭ꯔꯣ ꯑꯁ ꯂꯣꯏꯅꯤꯡꯕꯅ ꯁꯤꯔꯦ ꯑꯩ ꯁꯤꯔꯤ
ꯑꯩ ꯃꯤꯗꯤ ꯑ ꯇꯧꯅꯤꯡꯉꯦ ꯑꯗꯨ ꯃꯤ ꯑꯇꯣꯞꯄꯗ ꯄꯥꯏꯅꯤꯡꯉꯥꯏ ꯀꯣꯜ ꯇꯧꯅꯤꯡꯉꯥꯏ ꯑꯩꯁꯨ ꯑꯗꯨꯝ ꯇꯥꯗꯅꯕꯅꯤ
ꯁꯨꯁꯤꯜꯗ ꯇꯥꯎꯅ
ꯎꯝ ꯇꯧꯔꯗꯧ
ꯄꯩꯁꯥ ꯇꯥꯅꯤ ꯅꯨꯡꯗꯤ ꯇꯥꯔꯛꯎꯔꯤꯁꯦꯅ ꯍꯥꯏꯗꯤ ꯃꯔꯔꯨꯞ ꯭ꯂꯥꯏꯇ꯭ꯔꯦꯕ ꯇꯥꯎꯅꯤꯡꯉꯥꯏ
ꯍꯥꯏꯥꯏꯁꯨꯅ ꯏꯦ ꯃꯔꯄ
ꯑꯩꯗꯤ ꯏꯆꯦꯣꯣꯏꯗ ꯀ ꯀꯣ ꯀ ꯅꯅꯄ ꯂꯣꯏꯔꯦ ꯂꯣꯏꯔꯦ ꯅꯣꯛꯅꯤꯡ ꯍꯥꯟꯅꯀꯣꯗ ꯑꯩꯈꯣꯏꯗꯤ ꯃꯩꯇꯩꯂꯣꯟꯗ ꯑꯗꯨꯝ ꯉꯥꯡꯅꯥꯕꯤꯅꯤꯅ ꯏꯤꯕꯥꯅꯤꯗꯣ ꯌꯦꯡꯉꯣ ꯔꯣꯡꯃꯩ ꯀꯔꯣꯏ ꯃꯩ ꯏꯆꯤꯟ ꯏꯅꯥꯎ ꯑꯣꯏꯔꯒ ꯃꯩꯇꯩꯂꯣꯟꯅ ꯆꯛ ꯆꯔꯕꯣ ꯀ
ꯅꯕꯥꯟꯅꯤꯥ ꯍꯥꯟꯅ ꯁꯥꯟꯅꯗꯕ꯭ꯔꯥ
ꯍꯥꯥ
ꯍꯥꯟꯅ ꯁꯥꯟꯅꯈ꯭ꯔꯕ꯭ꯔ
ꯑ ꯊꯥꯅꯕ꯭ꯔꯥ ꯍꯥꯏꯕ
ꯃꯅꯤꯄꯨꯔꯤ ꯃꯔꯣꯟꯗ ꯊꯥꯏꯅ ꯁꯥꯟꯅꯕꯒ ꯌꯥꯎꯔꯕ꯭ꯔꯥ ꯁꯨꯝ
ꯁꯥꯟꯅꯗꯦꯕ ꯉꯁꯤ ꯈꯛꯇ ꯑꯍꯥꯟꯕ ꯇꯧꯕꯅꯦ ꯑꯪ ꯍꯛꯆꯥꯡꯗ ꯀꯩꯅꯣꯝ ꯐꯥꯎꯋꯦꯕ ꯅꯣꯛꯅꯤꯡ ꯀꯩꯇꯧꯅꯣ ꯃꯥꯁꯨ ꯅꯣꯛꯄꯗ ꯁꯤꯔꯦ ꯑꯩꯒꯤ ꯀꯣꯟꯅ ꯂꯍꯧꯂꯣ
ꯃꯣꯏꯁꯨ ꯍꯥꯏꯌꯦ ꯍꯥꯟꯅ ꯇꯧꯕꯗ ꯑꯗꯨꯒꯤ ꯃꯤꯗꯤ ꯄꯩꯁꯥ ꯃꯌꯥꯝ ꯃꯌꯥꯝ ꯆꯪꯂꯒ ꯂꯩꯔꯦꯅ
ꯑꯗꯨꯅꯦ ꯎꯝ
ꯇ ꯉꯥꯏꯔꯦ
ꯎꯝ ꯑꯩ ꯌꯥꯝꯥꯟ ꯇꯧꯅꯤꯡꯉꯦꯕ ꯃꯔꯨꯞ ꯂꯩꯇꯕꯩꯅꯦ
ꯍꯌꯦꯡꯗꯤ ꯇꯥꯎꯕ ꯄꯥꯕ꯭ꯔꯣ ꯑꯁ ꯃꯤ ꯊꯤꯕ ꯐꯪꯕꯒꯤ ꯑꯩꯅ ꯆꯤꯡꯕꯁꯨ ꯌꯥꯎꯅꯤꯡꯗ ꯋꯥꯟ ꯊꯥꯎꯖꯟ ꯑꯩꯠ ꯍꯟꯗ꯭ꯔꯦꯗ ꯃꯥꯜꯂꯤ ꯑꯥ
ꯑꯣ
ꯒ꯭ꯔꯨꯞꯇꯗꯤ ꯔꯣꯡꯃꯥꯏꯗꯧꯅ ꯑꯌꯥꯝꯕ ꯉꯥꯡꯅꯩꯅ
ꯏꯁ ꯈꯤꯇꯪ ꯈꯪꯕ ꯌꯥꯎꯕꯅꯦ ꯑꯦ ꯒ꯭ꯌꯥꯟ ꯇꯥꯗ꯭ꯔꯦ ꯑꯩ ꯕꯨ ꯑꯦꯛꯁꯄ꯭ꯂꯦꯟ ꯇꯧ
ꯈꯪꯗ꯭ꯔꯦꯗ ꯌꯦꯡꯉꯁꯤ ꯑꯩ ꯍꯧꯖꯤꯛ ꯊꯝꯒꯦꯀꯣ
ꯑ ꯍꯣꯏ ꯍꯣꯏ
ꯑꯃꯨꯛꯀ ꯌꯦꯡꯁꯦ
ꯎꯝ ꯎꯝ ꯎꯝ